ꯍꯂꯣ
ꯀꯩꯗꯧꯔꯤꯅꯣ
ꯍꯩꯗꯣ ꯑꯁ ꯑ ꯆꯥ ꯇꯣꯛꯑꯒꯅꯦ ꯍꯩꯅꯧ ꯑꯣꯏꯁꯤꯟꯐꯝ ꯆꯥꯔꯝꯕꯅꯤꯅꯪ ꯑꯗꯨꯗꯤ ꯀꯩꯗꯧꯔꯤꯒꯦ
ꯑꯌꯁꯦ ꯁꯥ ꯇꯣꯛꯑꯦ ꯑꯗꯨꯒ ꯀꯣꯟ ꯌꯥꯝ ꯐꯦꯡꯕ ꯂꯣꯏꯔꯒ ꯁꯨꯝ ꯍꯤꯞꯄꯤ
ꯑꯣꯝ ꯅꯨꯡꯉꯥꯏꯔꯤꯕꯣ ꯀꯃꯥꯏ ꯀꯃꯥꯏ ꯇꯧꯔꯤꯒꯦ
ꯅꯨꯡꯉꯥꯏꯔꯤ ꯑꯗꯨꯝ ꯈꯪꯉꯤ ꯅꯨꯡꯉꯥꯏꯔꯤ ꯍꯥꯏꯗꯣꯛ ꯃꯉꯥꯏ ꯅꯅꯦ ꯀꯃꯥꯏꯅ ꯇꯧꯔꯤꯒꯦ
ꯑꯩꯁꯨ ꯑꯗꯨꯝ ꯂꯩꯔꯤꯌꯦ ꯅꯨꯡꯉꯥꯏꯔꯤ ꯁꯥꯔꯕ ꯀꯥꯂꯦꯟꯒꯤ ꯃꯩꯁꯥ ꯃꯔꯛꯁꯤꯗ
ꯍꯣꯏ ꯑꯩꯅꯗꯤ ꯉꯁꯥꯋꯥꯏ ꯍꯩꯅꯧ ꯑꯁꯪꯕ ꯍꯥꯏꯗꯤ ꯌꯦꯜꯂꯣ ꯃꯆꯨ ꯈꯔ ꯈꯔ ꯁꯥꯔꯛꯑꯕꯗꯣ
ꯎꯝ
ꯑꯗꯣ ꯈꯔ ꯍꯦꯛꯄꯅꯦ ꯍꯣꯔꯦꯟ ꯅꯨꯡꯊꯤꯜ ꯃꯦꯠꯂꯒ ꯆꯥꯁꯦ ꯁꯤꯗ ꯍꯥꯏꯒꯦ ꯇꯧꯅꯦ
ꯑꯣ ꯍꯣꯏ ꯆꯥ ꯑꯁꯦ
ꯎꯝ ꯀꯦꯟꯖꯥꯡ ꯆꯥꯕꯅꯣ
ꯑꯩꯗꯣ ꯏꯔꯣꯟꯕ ꯆꯥꯏꯌꯦ
ꯎꯝ ꯀꯔꯤ ꯏꯔꯣꯝꯕꯅꯣ ꯌꯥꯝ ꯍꯍꯥꯡꯝꯅꯣ ꯃꯥꯂꯦꯀꯣ
ꯌꯦꯟꯕꯨꯝꯗꯣ ꯏꯔꯣꯟꯕ ꯆꯥꯏ ꯅꯪꯗꯤ
ꯑꯩꯈꯣꯏꯅꯦ ꯉꯁꯤ ꯁꯧꯒ꯭ꯔꯤ ꯊꯣꯡꯉꯦ
ꯑꯣ ꯑꯁ ꯍꯥꯎꯕꯅꯦ ꯁꯧꯀ꯭ꯔꯤꯁꯨ
ꯍꯣꯏ ꯁꯥꯕꯅꯤꯅ ꯁꯧ꯭ꯔꯤꯒꯤ ꯌꯥꯝ ꯊꯣꯡꯉꯦ ꯑꯗꯨꯒ ꯃꯣꯔꯣꯛ ꯃꯦ ꯑꯗꯣ ꯑꯩꯅ ꯉꯥꯔꯤꯗꯨꯁꯨ ꯂꯧꯔꯦ ꯃꯣꯔꯣꯛꯇꯨꯁꯨ ꯂꯧꯊꯣꯛꯑꯦ
ꯎꯝ
ꯑꯗꯨꯒ ꯆꯝ ꯈꯔꯒ ꯍꯥꯄ ꯉꯝꯃꯤ ꯑꯗꯁ ꯍꯥꯎ
ꯎꯝ ꯍꯧꯔꯝꯅꯤ
ꯍꯣꯏꯣꯏ ꯑꯗꯨꯗꯤ
ꯑꯁꯃꯣꯔꯣꯛ ꯍꯥꯏꯔꯒ ꯅꯣꯏꯒꯤ ꯎꯃꯣꯔꯣꯛ ꯌꯥꯝ ꯁꯥꯕꯗꯣ ꯄꯤꯛꯇꯣꯛ ꯄꯤꯛꯑꯒ ꯅꯍꯥꯟ ꯄꯤꯔꯛꯄꯗꯨ ꯅꯪꯅ ꯅꯍꯥꯟ ꯅꯣꯡꯃ ꯄꯤꯔꯛꯏꯗꯅ ꯑꯩ ꯆꯪꯉꯝꯗꯥꯏꯗ ꯎꯝ
ꯑꯗꯣ ꯌꯥꯝ ꯍꯥꯎꯕꯅꯦ ꯄꯥꯟꯕꯗꯤ ꯌꯥꯝ ꯄꯥꯟꯗꯦꯕꯀꯣ ꯑꯗꯨꯒꯤꯗꯣ ꯄꯤꯇ꯭ꯔꯨ ꯄꯤꯇ꯭ꯔꯨꯁꯨ ꯄꯤꯗꯅ ꯑꯩꯈꯣꯏꯗꯤ ꯑꯁ ꯀꯩꯅꯣ ꯁꯤꯕꯨ ꯎ ꯃꯣꯔꯣꯛꯅꯤꯗ ꯁꯨꯃꯥꯏꯅ ꯇꯧꯔꯗꯤ ꯂꯣꯏꯔꯦꯒ ꯍꯥꯏꯅꯔꯝꯃꯦ
ꯎꯝ
ꯑꯗꯨꯒ ꯃꯣꯔꯣꯛ ꯌꯥꯝ ꯁꯥ ꯂꯩꯔꯝꯃꯦ ꯃꯤ ꯃꯈꯩꯅꯦ ꯑꯁ ꯊꯥꯖꯗꯌꯦ ꯁꯤꯗꯤ ꯄꯨꯔꯥ ꯍꯇꯣ ꯄꯤꯛꯑꯒ ꯃꯣꯔꯣꯛꯁꯨ ꯌꯥꯝ ꯁꯥꯒꯅꯤ ꯍꯥꯏꯕ ꯃꯣꯔꯣꯛ ꯑꯃꯐꯥꯎ ꯆꯥ ꯉꯝꯗꯃꯦ ꯍꯥꯏꯕ
ꯛꯇꯨ ꯑꯩꯁꯨꯅꯦ ꯏꯃꯥꯁꯤꯕꯨ
ꯑꯣ ꯍꯜꯂꯣ
ꯍꯥꯏꯇꯥꯔꯦ ꯁꯥꯕꯗꯣ
ꯑꯥ ꯍꯜꯂꯣ
ꯎꯝ
ꯇꯥꯠꯇ꯭ꯔꯣ ꯇꯥꯕ꯭ꯔꯣ ꯍꯜꯂꯣ
ꯇꯥꯔꯕꯣ
ꯅꯪꯒꯤ ꯋꯥꯏꯐꯥꯏꯗꯨꯣ ꯃꯨꯊꯠꯂꯒ ꯇꯧ
ꯑꯣ ꯃꯨꯊꯠꯈ꯭ꯔꯦ ꯅꯦꯠꯋꯥꯛ ꯁ ꯈꯔ ꯅꯨꯡꯉꯥꯏꯇꯕꯅꯤ ꯑꯩꯈꯣꯏ ꯁ꯭ꯋꯥꯏꯁꯦ ꯒ꯭ꯔꯥꯎꯟ ꯐ꯭ꯂꯣꯔ ꯑꯣꯏꯗ
ꯍꯣꯏ ꯍꯣꯏ ꯑꯗꯨꯅꯤ
ꯎꯝ ꯑꯁ ꯅꯪꯕꯨ ꯅꯨꯡꯊꯤꯟ ꯅꯨꯡꯊꯤꯟꯁꯤꯦ ꯀꯃꯥꯏ ꯀꯃꯥꯏꯅ ꯄꯥꯏꯕꯤꯒꯦ
ꯑꯩꯁꯦ ꯑꯗꯨꯝ ꯍꯤꯞꯄꯒ ꯂꯩꯕꯤꯅꯦ ꯁꯥꯃꯟꯗꯅ
ꯑꯣ ꯏꯄꯥꯒ ꯑꯗꯨ ꯂꯏꯔ
ꯍ ꯏꯄꯒ ꯑꯗꯨꯝ ꯂꯩ
ꯎꯝ ꯑꯁ ꯇꯧꯕꯤꯗꯤ ꯍꯧꯖꯤꯛꯀꯥꯟꯁꯦ ꯌꯥꯝ ꯁꯥꯔꯦ ꯉꯁꯥꯏꯒꯁꯦ ꯅꯣꯡꯁꯦ ꯇꯥꯗꯧ ꯃꯥꯜꯂꯝꯃꯦꯕ ꯑꯗꯨꯒꯅꯦ ꯁꯥꯕꯅ ꯀꯩꯅꯣ ꯇꯧꯔꯤꯁꯤ ꯈꯪꯗꯦ ꯅꯣꯡꯒꯁꯤꯦ ꯁꯨꯛꯇ ꯇꯥꯈꯤꯗ꯭ꯔꯦ
ꯍꯣꯏ ꯑꯁ ꯂꯧꯕꯨꯛ ꯃꯈꯩꯁꯦ ꯍꯧꯖꯤꯛ ꯉꯧꯔꯣꯛ ꯉꯧꯔ ꯂꯩꯔꯦ ꯇꯥꯔꯦ ꯇꯥꯔꯦ
ꯑꯣ ꯑꯁ ꯑꯩꯈꯣꯏ ꯃꯆꯥ ꯑꯃ ꯂꯩꯌꯦꯕꯀꯣ ꯁꯤꯗ ꯍꯧꯗꯣꯡ ꯃꯆꯥ ꯌꯥꯝ ꯅꯨꯡꯁꯤꯕ ꯍꯧꯖꯤꯛ ꯑꯩꯂꯤ ꯀꯣꯏ ꯁꯥꯟ ꯁꯥꯟꯅꯔꯤꯁꯤꯗ ꯑꯩ ꯃꯥꯡꯗ
ꯎꯝ
ꯅꯣꯏꯁꯨ ꯍꯨꯏꯅꯥꯎ ꯃꯆꯥꯅ ꯂꯩꯇꯏꯅꯦ ꯅꯪꯅꯅ ꯀꯣꯏ ꯄꯝ ꯄꯝꯃꯒ ꯇꯧꯕ
ꯂꯩꯌꯦ
ꯑꯁ ꯆꯥꯎꯥꯎꯔꯔꯕꯅꯤꯉꯣ ꯍꯟ ꯆ ꯊꯦ
ꯆꯥꯎꯔꯦ ꯑꯗꯨꯅꯦ
ꯎꯝ ꯑꯁ ꯍꯏꯅꯥꯎ ꯃꯆꯥꯒ ꯌꯥꯝ ꯅꯨꯡꯁꯤꯕ ꯄꯝꯕ ꯅꯨꯡꯉꯥꯏꯕ ꯃꯇꯝꯗꯣ
ꯎꯝ
ꯑꯗꯨ ꯑꯣꯏꯔꯗꯤ ꯑꯁ ꯌꯥꯝ ꯅꯨꯡꯉꯥꯏꯅꯦ ꯌꯥꯝ ꯅꯨꯡꯁꯤꯕꯅꯦ ꯑꯗꯨꯃꯥꯏꯅ ꯇꯧꯕꯤ ꯏꯔꯨꯖꯕꯤ ꯕꯀꯗꯣ ꯅꯨꯡꯉꯥꯏ ꯆꯥꯎꯔꯀꯥꯟꯗꯗꯤ ꯂꯨꯖꯕꯤꯕꯗꯣ ꯅꯨꯡꯉꯥꯏꯇ꯭ꯔꯦꯗꯅ ꯑꯉꯥꯡ ꯑꯣꯏ ꯈꯟꯖꯗꯤ ꯅꯨꯡꯉꯥꯏꯖꯅ
ꯎꯝ
ꯎꯝ
ꯑꯁꯅꯦ ꯁꯤꯁꯦ ꯑꯩ ꯌꯥꯁ ꯁꯦꯝꯃꯨꯕꯅꯤ ꯑꯗꯨꯅ ꯅꯥꯕꯅ ꯂꯣꯏꯦ ꯋꯥ ꯉꯥꯡꯕꯒ ꯌꯥꯔꯗꯤ ꯀꯟꯅ
ꯑꯣ ꯇꯔꯥ ꯐꯥꯏꯔꯣ ꯀꯩꯗꯣꯏꯅꯣ
ꯍꯣꯏ ꯑꯩꯅ ꯕ꯭ꯔꯦꯁꯂꯦꯁ ꯐꯥꯕ
ꯎꯝ ꯍꯣꯏ ꯅꯪꯅ ꯌꯥꯗꯣ ꯈꯔ ꯄꯣꯛꯑꯗꯤ ꯄꯣꯛꯑꯕꯅꯦ
ꯍꯣꯏ ꯑꯗꯨꯅꯦ ꯑꯁ ꯊꯥꯏꯅꯗꯤ ꯌꯥ ꯄꯣꯕꯁꯦ ꯐꯖꯔꯝꯕꯩ ꯋꯥꯅꯤ ꯍꯧꯖꯤꯛ
ꯎꯝ ꯍꯣꯏ ꯊꯥꯏꯅꯦ ꯁꯤ ꯌꯥ ꯄꯣꯁ ꯑꯦꯜꯕꯝꯒꯨꯝꯕ ꯍꯦꯔꯣꯏꯟ ꯑꯣꯏꯍꯟꯅꯤꯡꯉ ꯀꯣꯏꯇꯧ ꯇꯧꯗ꯭ꯔꯣ
ꯍꯣꯏ
ꯎꯝ ꯅꯪꯁꯨ ꯑꯦꯜꯕꯝꯒꯨꯝꯗꯣ ꯇꯠꯇ ꯉꯥꯏꯔꯝꯃꯤꯗ ꯊꯥꯏꯅ ꯅꯌꯥ ꯄꯧ ꯂꯣꯏ
ꯊꯥꯏꯅ ꯄꯣꯛꯄ ꯑꯣꯏꯔꯝꯃꯗꯤ ꯑꯩꯁꯦ ꯀꯨꯝꯃꯗꯣꯏꯅꯤ
ꯑꯗꯨꯅꯦ ꯑꯦꯁ ꯅꯦꯛꯄꯒ ꯂꯥꯛꯄꯗ ꯂꯥꯛꯄꯗꯅ
ꯍꯣꯏ ꯑꯗꯨ ꯑꯗꯨꯅꯦ
ꯎꯝ ꯍꯧꯖꯤꯛꯀꯥꯟꯗꯤ ꯃꯤ ꯂꯣꯏ ꯇꯔꯥ ꯐꯥꯅꯩꯌꯦ ꯒꯌꯥꯁꯦ ꯆꯀꯨꯠ ꯆꯀꯥ
ꯍꯣꯏ ꯍꯣꯏ ꯊꯥꯏꯅꯗꯤ ꯑꯗꯨꯝ ꯄꯪꯂꯩꯗ ꯂꯩꯅꯔꯝ ꯍꯧꯖꯤꯛꯇꯤꯅꯤ ꯃꯈꯩꯁꯦ
ꯎꯝ
ꯁꯤ ꯑꯦꯝꯇ ꯌꯥꯗ꯭ꯔꯤ ꯑꯩꯒꯤ
ꯍꯣꯏ ꯀꯔꯤ ꯍꯥꯏꯕ
ꯍꯥꯟꯅꯗꯤ ꯃꯤ ꯃꯈꯩꯁꯦ ꯑꯗꯨꯝ ꯄꯪꯂꯪꯂꯩ ꯂꯩꯅꯔꯝꯕ ꯌꯥꯏ ꯐꯥꯔꯁꯨ ꯌꯥꯏ ꯐꯥꯗ꯭ꯔꯁꯨ ꯁꯤꯥꯏꯗ ꯄꯨꯕꯗꯣ ꯍꯧꯖꯤꯛꯇꯤ ꯄꯨꯕ ꯑꯃꯨꯛ ꯆꯠꯅꯈꯤꯗ꯭ꯔꯦ
ꯎꯝ ꯍꯣꯏ ꯆꯠꯅꯈꯤꯗ꯭ꯔꯦ ꯍꯧꯖꯤꯛꯁꯤꯅ ꯅꯍꯥꯟꯋꯥꯏꯗꯤ ꯀꯦꯕꯒꯁꯨ ꯌꯥꯝ ꯀꯦꯖꯤꯟꯗꯅ ꯈꯣꯠꯇꯅ ꯇꯧꯋ ꯀꯨꯗꯅ ꯍꯧꯖꯤꯛꯁꯤꯅ ꯂꯨꯅ ꯅꯥꯟꯅ ꯀꯦꯞ ꯑꯁꯤꯃꯨꯛ ꯆꯠꯅꯔꯛꯑꯗ꯭ꯔꯥ ꯁꯝ ꯃꯇꯝꯒꯤ ꯃꯇꯨꯡ ꯏ ꯃꯇꯨꯡꯏꯟꯅ ꯑꯗꯨꯝ ꯆꯦꯟꯖꯁꯦ ꯇꯧꯔꯛꯄꯖꯥꯠꯅꯤ
ꯎꯝ
ꯎꯝ ꯅꯪ ꯑꯃ ꯅꯍꯥꯟꯋꯥꯏ ꯒꯦꯝ ꯑꯃ ꯁꯥꯟꯅꯕꯗꯨ ꯑꯩꯈꯣꯏꯅ ꯐꯥꯝꯒ ꯇꯧꯕꯤꯗꯨ ꯁꯥꯟꯅꯩꯔꯣ ꯍꯧꯖꯤꯛ
ꯍ ꯍꯣꯔꯦ ꯅꯨꯡꯗꯥꯡ ꯋꯥꯏꯔꯝꯁꯦ ꯋꯥꯛꯀꯤꯡ ꯆꯠꯂꯨꯁꯦ
ꯍꯣꯏ ꯍꯣꯏ ꯆꯠꯂꯨꯁꯤ ꯀꯥꯏ ꯋꯥ ꯆꯠꯂꯨꯁꯤꯒꯦ ꯀꯥꯏ ꯋꯥꯝ ꯁꯥꯠꯇ ꯆꯠꯂꯨꯁꯤꯒꯦ
ꯈꯪꯗꯦ ꯀꯥꯏ ꯆꯠꯂꯨꯁꯦ ꯑꯥ ꯂꯧꯕꯕꯨꯛ ꯂꯣꯝꯗ ꯆꯠꯂꯨꯁꯤꯔꯣ
ꯍꯣꯏ ꯌꯥꯏꯦ ꯆꯠꯂꯨꯁꯤ ꯃꯥ ꯆꯠꯇꯕꯌꯨꯛ ꯄꯤꯔꯦ
ꯑꯩꯁꯦ ꯂꯣꯛꯁꯨ ꯈꯔ ꯈꯔ ꯊꯣꯡꯉꯤꯕ
ꯎꯝ ꯂ ꯑꯃ ꯊꯨꯡꯖꯤꯜꯂꯕ ꯅꯥꯌꯥ ꯐꯥꯔꯝꯗꯥꯏꯁꯤꯗ
ꯍ
ꯎꯝ ꯇꯧꯕꯗꯤ ꯌꯥ ꯐꯥꯕꯁꯦ ꯃꯥꯏꯕ ꯑꯅꯥꯇꯣꯃꯤꯗꯣ ꯆꯨꯝꯃꯛꯏ ꯍꯥꯏꯕꯅꯦ ꯀꯐꯁꯥ ꯂ ꯎꯝ ꯍꯣꯏ ꯐꯔꯦ ꯑꯗꯨꯗꯤ ꯍꯣꯔꯦꯟ ꯆꯠꯂꯝꯗꯥꯏꯗꯅꯦ ꯑꯃꯨꯛ ꯄꯥꯎꯗꯣ ꯐꯥꯎꯅꯔꯁꯦ ꯑꯩꯈꯣꯏꯕꯥꯅꯤ ꯌꯥꯥꯏꯗꯅ
ꯍꯣꯏ ꯃꯇꯝ ꯂꯣꯏꯗ꯭ꯔꯤ
ꯑꯁ ꯈꯪꯗꯦ ꯑꯁꯦꯡꯕ ꯑ ꯁꯥꯕꯅ ꯁꯤꯔꯦ
ꯑꯙꯅꯤ
ꯋꯥꯇ ꯋꯥꯥꯔꯦꯁꯦꯡ ꯇꯧꯔꯤꯁꯦ ꯄꯨꯟꯁꯤꯁꯦ ꯀꯃꯣ ꯃꯥꯊ
ꯑꯥ ꯑꯣ ꯍꯣꯔꯦꯟ ꯋꯥꯀꯤꯡꯗꯣ ꯆꯠꯂꯒꯅꯦ ꯃꯁꯤꯁꯤꯗꯤ ꯈꯔ ꯑꯗꯨꯒ ꯍꯜꯂꯛꯑꯒ ꯑꯩꯈꯣꯏꯗ ꯑꯣꯏꯅ ꯆꯥꯛ ꯆꯥꯗꯅ ꯇꯧꯔ ꯂꯩꯔꯁꯦ
ꯍꯣꯏ ꯌꯥꯏ ꯀꯩꯁꯨ ꯀꯥꯏꯗꯦ ꯑꯗꯨꯃꯥꯏꯅ ꯇꯧꯔꯁꯦ
ꯍꯣꯏ ꯍꯣꯏ ꯑꯗꯣ ꯅꯪ ꯍꯣꯔꯦꯟ ꯉꯥꯛꯇꯪ ꯅꯔꯒ ꯑꯩꯈꯣꯏꯗ ꯑꯝꯇ ꯂꯥꯛꯀꯦꯔꯣ
ꯍꯣꯏ ꯑꯩꯗꯣ ꯊꯕꯛꯇꯣ ꯑꯃꯨꯑꯣꯡ ꯌꯦꯡꯉꯒꯦ ꯑꯗꯨꯒ ꯍꯥꯏꯔꯛꯑꯒꯦ ꯅꯉꯗ ꯑꯌꯥꯏꯗꯅ
ꯌꯥꯑꯦ
ꯎꯝ ꯍꯣꯏ ꯍꯣꯏ ꯊꯝꯃꯒꯦꯀꯣ ꯑꯗꯨꯗꯤ
ꯎꯝ
ꯎꯝ ꯊꯝꯃꯦ ꯊꯝꯃꯦ
ꯍꯣꯏ ꯍꯣꯏ ꯉꯥꯏꯈꯣ ꯉꯥꯏꯈꯣ ꯍꯜꯂꯣ